ꯑꯩ ꯅꯦꯠ ꯌꯥꯗ꯭ꯔꯦ ꯍꯜꯂꯣ
ꯍꯥꯜꯂꯣ
ꯇꯥꯕ꯭ꯔꯣ
ꯌꯦ ꯇꯥꯏ
ꯀꯦꯗꯧꯔꯝꯃꯤꯅꯣ
ꯆꯥꯛ ꯆꯥ ꯂꯥꯛꯇ ꯉꯥꯏꯔꯤ
ꯆꯥꯛ ꯆꯥꯔꯦ
ꯌꯦꯁ
ꯀꯩ ꯏꯟꯖꯥꯡ ꯆꯥꯔꯒꯦ
ꯌꯦꯝ
ꯍꯥ
ꯌꯦꯟ ꯊꯣꯡꯕ ꯆꯥꯏꯌꯦ ꯅꯨꯡꯗꯥꯡꯗꯤ ꯗꯨꯝ
ꯌꯦꯟ ꯊꯣꯡꯕꯥ
ꯍꯣꯏ
ꯅꯣꯏ ꯑꯍꯥꯎ ꯕꯠ ꯆꯥꯗꯅ
ꯍꯥꯎꯇꯝꯅꯤꯗ ꯁꯨꯝ ꯆꯥꯁꯜꯂꯖꯨ
ꯎꯝ ꯁꯨꯝ ꯂꯩꯔꯝꯃꯤꯅꯦ ꯅꯪꯗꯤ
ꯈꯣꯡꯎꯞ ꯃꯔꯤ ꯂꯣꯜꯂꯤ
ꯑꯣ
ꯂꯥꯎꯠ ꯏꯁꯄꯤꯀꯔ ꯊꯥ ꯌꯥꯔꯗꯤ ꯌꯥꯝ ꯅꯨꯡꯉꯥꯏꯒꯗꯕꯅꯦ ꯅꯣꯏꯖꯦ
ꯊꯥꯕ ꯌꯥꯗꯕꯅꯦ
ꯆꯥꯎꯈꯠꯇꯦꯍꯦ
ꯎꯝ ꯍꯩꯠ ꯂꯥꯡꯅꯣ ꯑ ꯁꯥ ꯁꯥꯟꯅꯕ ꯁꯥꯟꯅꯕꯗꯤ ꯗꯨꯝ ꯍꯥ
ꯀꯩ ꯍꯥꯏꯅꯣ
ꯑꯝꯀ ꯍꯥꯏꯔꯑꯣ ꯇꯥꯍꯧꯗ꯭ꯔꯦ
ꯍꯠ ꯅꯥꯀꯣꯡꯗ ꯐꯣꯟ ꯅꯞꯄ ꯁꯥꯟꯅꯕꯖꯦ ꯅꯨꯡꯉꯥꯏꯇꯦ ꯍꯥꯏꯕ ꯕ꯭ꯂꯨꯇꯨꯠ ꯁꯝꯃꯖꯨ ꯇꯥꯔꯣꯏ
ꯍꯣꯔꯦꯟ ꯉꯍꯥꯛ ꯂꯩꯔ ꯂꯣꯟꯗꯗꯤ ꯌꯥꯗ꯭ꯔꯣ
ꯋꯣꯏ ꯁꯪꯉꯤꯀꯥꯟ ꯇꯍꯧꯗꯗꯤ ꯇꯨꯝꯅꯤꯡꯉꯛꯀꯗꯣꯏꯕ ꯉꯍꯥꯛ ꯂꯩꯔ
ꯅꯣꯏ ꯌꯥꯍꯧ ꯌꯥꯝ ꯉꯟ ꯉꯟ ꯍꯧꯒꯠꯇꯥꯏꯅꯦ
ꯀꯩꯁꯨ ꯉꯟꯗꯦꯗ ꯄꯨꯡ ꯃꯔꯤ ꯃꯈꯥꯏꯗ ꯑꯗꯥꯏꯗꯟ
ꯎꯝ ꯃꯔ ꯃꯔꯤꯡꯈꯥꯏꯗꯣ ꯉꯟꯗ꯭ꯔꯤꯕꯥ
ꯅꯣꯡꯉꯥꯜꯂꯤ ꯗꯨꯗꯤ
ꯈꯪꯗꯦꯗꯥ ꯈꯣꯏꯗꯤ ꯃꯪ ꯃꯪꯉꯤ
ꯑꯦꯍꯦ ꯃꯥꯟꯅꯗꯝꯅꯤ ꯌꯨꯝ ꯂꯩꯕꯗꯤ ꯗꯨꯝ ꯊꯦꯛꯑ ꯉꯟꯕꯅꯦ ꯗꯨ
ꯑ ꯁꯥꯟꯅꯕꯗꯤ ꯄꯨꯡ ꯀꯌꯥꯗꯩ ꯍꯧꯒꯦ
ꯄꯨꯡ ꯃꯉꯥꯒ ꯀꯌꯥ ꯑꯣꯏꯔꯝꯅꯤ ꯃꯉꯥ ꯐꯥꯏꯚ ꯐꯣꯔꯇꯤ ꯐꯥꯏꯚ ꯑꯗꯥꯏꯗ ꯍꯧꯕ
ꯑꯣ ꯅꯣꯏ ꯑ ꯑ ꯑꯗꯨꯝ ꯆꯦꯟꯗꯥꯏꯅꯦ ꯈꯨꯃꯟ ꯂꯝꯄꯥꯛ ꯃꯅꯨꯡꯗ
ꯎꯝ ꯆꯦꯜꯂꯤ
ꯑꯗꯨꯗꯣ ꯀꯌꯥꯝ ꯀꯨꯏꯅꯒ ꯆꯦꯟꯒꯦꯕ ꯍꯥꯏꯗꯤ ꯉꯝꯕ꯭ꯔꯕ ꯑꯗꯨꯝ ꯑꯗꯨꯝ ꯆꯦꯜꯂꯕꯅꯤꯅ ꯉꯝꯗꯤ ꯉꯝꯃꯝꯃꯅꯤ
ꯎꯝ ꯍꯝ ꯑꯗꯨꯝ ꯆꯦꯟꯕꯁꯨ ꯉꯝꯃꯤ ꯑꯗꯣ ꯀꯩꯅꯣ ꯇꯧꯋꯦ ꯑꯅꯝꯕꯅ ꯃꯤꯅꯤꯠ ꯅꯤꯐꯨ ꯑꯗꯨꯒ ꯁꯦꯇꯔꯗꯦꯒꯨꯝꯕ ꯇꯥꯔꯒꯅ ꯄꯨꯡ ꯑꯃ ꯃꯈꯥꯏ ꯑꯅꯤ ꯑꯗꯨꯃꯥꯏꯅ
ꯑ ꯄꯨꯡ ꯑꯃ ꯃꯈꯥꯏ ꯆꯦꯟꯗꯣꯏꯕ
ꯍꯣꯏ
ꯃꯥꯏ ꯅꯨꯄꯤꯖꯣ
ꯍꯣꯏ
ꯃꯥ ꯌꯥꯝ ꯀꯜꯂꯦ
ꯆꯤꯡꯗ ꯆꯦꯟꯕꯁꯨ ꯌꯥꯎꯋꯤꯗ ꯁꯇꯔꯗꯦꯒꯨꯝꯕꯗꯤ ꯆꯤꯡꯒꯨꯝꯕ ꯑꯅꯝꯕꯅ ꯆꯦꯜꯂꯤ
ꯆꯤꯡꯗ
ꯎꯝ ꯊꯥꯡꯃꯩꯕꯟ ꯆꯤꯡꯒꯤꯗꯣ ꯈꯪꯕ꯭ꯔꯥ ꯏꯁꯇꯤꯌꯥꯔ ꯂꯩꯕꯗ ꯑꯗꯨ ꯑꯗ ꯑꯅꯝꯕ ꯂꯣꯏ ꯆꯦꯜꯂꯤ
ꯎꯝ ꯐꯨꯠꯕꯣꯜ ꯌꯦꯡꯗ꯭ꯔꯣ ꯋꯥꯔꯜ ꯀꯞ ꯌꯦꯡꯗ꯭ꯔꯣ
ꯌꯦꯡꯗꯦꯗ ꯏꯟꯇꯔꯦꯁ ꯂꯩꯇꯦ
ꯃꯤ ꯃꯦꯁꯤ ꯔꯣꯅꯥꯜꯗꯣꯅ ꯌꯥꯝ ꯌꯦꯠꯅꯩ ꯗꯥꯏꯅꯦ
ꯑꯩꯗꯤ ꯂꯩꯇꯦ ꯑꯗꯨꯝꯕ ꯑꯗꯨ
ꯐꯩ
ꯁꯤꯗꯁꯨ ꯃꯣꯏ ꯑꯌꯦꯡꯅꯕ ꯀꯥꯡꯕꯨ ꯀꯣꯏ ꯂꯥꯎ ꯂꯥꯎꯍꯧꯔꯛꯑꯅꯤ ꯅꯨꯡꯗꯥꯡ ꯈꯔ ꯊꯦꯡꯉꯛꯑꯗꯤ
ꯑꯗꯨꯗ ꯃꯣꯏ ꯑꯗꯨ ꯌꯦꯡꯉꯒ ꯃꯣꯏ ꯍꯧꯒꯠ ꯉꯝꯖꯥꯠꯂꯥ
ꯑꯗꯨꯝ ꯍꯧꯒꯠꯂꯤꯗ ꯃꯣꯏ ꯍꯥꯟꯅꯩꯗꯣ ꯁꯨꯝ ꯍꯩꯅꯕꯤ ꯂꯩꯈꯒ꯭ꯔꯗꯤ ꯑꯗꯨꯝ ꯍꯧꯒꯠꯄꯅꯤꯗ
ꯑꯥ
ꯎꯝ ꯅꯨꯡꯁꯤꯠ ꯄꯤꯛꯄ꯭ꯔ ꯀꯩꯅꯣꯝ ꯇꯧꯋꯤꯅꯦ
ꯍꯥꯥ
ꯎꯝ ꯑꯃ ꯌꯦꯡꯕ ꯆꯥꯕ꯭ꯔꯥꯅ ꯄꯤꯛꯄ꯭ꯔ ꯀꯩꯅꯣꯝ ꯇꯧꯋꯦ ꯍꯥꯏꯕ ꯎꯝ
ꯎꯝ ꯀꯩꯅꯣ ꯍꯥꯏꯗꯣꯏꯁꯤꯕꯣ
ꯍꯥꯏꯅꯤꯉꯥꯏ ꯂꯩꯇ꯭ꯔꯦ
ꯏꯟꯖꯥꯡꯒꯤ ꯋꯥꯔꯤ ꯁꯥꯟꯅꯖꯤꯁꯦ ꯌꯦꯟꯖꯥꯡꯒꯤ ꯀꯩ ꯏꯟꯁꯥꯡ ꯏꯄꯥꯝ ꯄꯥꯝꯃꯤ
ꯏꯟꯖꯥꯡꯁꯦ ꯀꯩꯅ ꯄꯥꯝꯖꯥꯠꯅꯣ ꯑꯩꯖꯤꯕꯣ ꯈꯪꯗꯦꯅꯦ
ꯈꯪꯗꯦꯅꯦꯌꯦ ꯑꯄꯥꯝꯕꯒ ꯑꯝꯇ ꯂꯩꯇ꯭ꯔꯕꯣ
ꯂꯩꯇꯦꯗ ꯏꯟꯖꯥꯡꯗꯖꯨ ꯑꯄꯥꯝꯕ ꯂꯩꯇꯦ
ꯂꯣꯏꯅꯃꯛ ꯄꯥꯝꯃꯁꯨ ꯈꯤꯇꯪ ꯍꯦꯜꯂꯦ ꯍꯥꯏꯕꯀ ꯑꯝꯇ ꯂꯩꯇ꯭ꯔꯦ
ꯂꯩꯇ꯭ꯔꯦ
ꯍꯩꯃꯥ
ꯈꯤꯇꯪ ꯈꯤꯇꯪ ꯄꯥꯝꯗꯕꯗꯤ ꯂꯩꯕ ꯑꯗꯨꯒ ꯄꯥꯝꯕꯗꯤ ꯍꯦꯟꯅ ꯄꯥꯝꯕꯗꯤ ꯂꯩꯇ
ꯄꯥꯝꯗꯕ ꯍꯥꯏꯔꯛꯑꯣ ꯑꯗꯨꯗꯤ
ꯄꯥꯝꯗꯕꯖꯦ ꯎꯇꯤꯒꯨꯝꯕ ꯑꯃ ꯄꯥꯛꯅ ꯄꯥꯝꯗ꯭ꯔꯦ
ꯎꯠ ꯎꯇꯤ
ꯎꯝ
ꯑꯇꯩꯗꯤ
ꯑꯇꯩꯁꯦ ꯁꯨꯝ ꯂꯐꯨꯒꯨꯝꯕꯅ ꯏꯔꯣꯟꯕꯒꯨꯝꯕ ꯁꯤꯡꯖꯨꯒꯨꯝꯕ ꯑꯗꯨꯒꯝꯕ ꯑꯝ ꯄꯥꯝꯗ꯭ꯔꯦ
ꯎꯝ
ꯑꯇꯩꯗꯤ ꯑꯗꯨꯝ ꯈꯔ ꯈꯔ ꯂꯣꯏ ꯆꯥꯔꯦ ꯅꯠꯇꯦ
ꯀꯩꯅꯣ ꯎꯇꯤ ꯄꯥꯝꯗꯦ ꯍꯥꯏꯖꯦ ꯅꯣꯏ ꯑꯗꯨ ꯂꯩꯕꯒꯩ ꯎꯇꯤ ꯂꯣꯏ ꯄꯥꯝꯅꯗꯕ꯭ꯔꯣ
ꯄꯥꯝꯅꯕꯖꯨ ꯌꯥꯎꯋꯤꯗ ꯃꯌꯥꯝ ꯑꯗꯨꯝ ꯆꯥꯅꯕ ꯑꯗꯣ ꯑꯩꯒꯤ ꯑꯣꯏꯅ ꯄꯥꯝꯗꯦ
ꯍꯥꯎꯅ ꯊꯣꯡꯉꯗꯤ ꯍꯥꯎꯕꯅꯦ
ꯈꯪꯗꯦ ꯑꯉꯥꯡ ꯅꯠꯇꯦꯗ ꯑꯉꯥꯡ ꯑꯣꯏꯔꯤꯀꯥꯟꯗꯩꯖꯨ ꯑꯗꯨꯝ ꯍꯥꯏꯗꯤ ꯎꯇꯤ ꯆꯥꯕꯖꯦ ꯃꯨꯟꯗꯩ ꯈꯣꯠꯊꯩꯒ ꯑꯗꯨꯝ ꯍꯥꯏꯕꯗꯣ ꯑꯗꯣ ꯌꯨꯝ ꯌꯨꯝꯗꯖꯨ ꯑꯗꯨꯒꯤ ꯑꯩ ꯇꯟꯗꯅ ꯑꯗꯨꯏ ꯆꯥꯒꯤꯗꯕꯗꯩ ꯗꯨꯝ ꯄꯥꯝꯗꯕ
ꯎꯝ ꯎꯝ
ꯃꯤꯅꯤꯠꯁ ꯃꯤꯅꯤꯠꯁꯤꯖꯨ ꯃꯉꯥ ꯐꯗ ꯉꯥꯏꯔꯤ
ꯂꯥꯡꯒꯅꯣ ꯍꯥꯏꯕ ꯑꯗꯨꯒꯤ ꯃꯔꯝ ꯄꯜꯂꯛꯀꯅꯣ ꯍꯥꯏꯕ
ꯑꯁ ꯄꯟꯕ ꯌꯥꯗ꯭ꯔꯣ ꯍꯥꯏꯖꯦ
ꯌꯥꯗꯦ
ꯀꯩꯅꯣ ꯃꯣꯏꯅ ꯂꯣꯏ ꯇꯥꯕ꯭ꯔꯥ ꯍꯥꯏꯖꯦ
ꯇꯥꯗꯣꯏꯅꯦ ꯁꯤ ꯇꯥꯗꯣꯏꯅꯦ ꯑꯩꯉꯣꯟꯗ ꯃꯥ ꯌꯥꯔꯦ ꯀꯣꯟꯅ ꯁꯥꯟꯅꯔꯖꯦ ꯑꯥ ꯑꯥ ꯀꯩ ꯍꯥꯏꯅꯤ ꯀꯩ ꯍꯥꯏꯅꯤ
ꯀꯩ ꯍꯥꯏꯅꯤ ꯀꯩ ꯍꯥꯏꯅꯤ ꯊꯤꯌꯨ ꯊꯤꯌꯨ
ꯀꯩ ꯍꯥꯏꯅꯤ ꯑꯩ ꯍꯥꯟꯅ ꯈꯟꯖꯔꯝꯃꯖꯨ ꯐꯗꯧꯅꯤ
ꯍꯥꯟꯅ ꯀꯩꯅꯣ ꯇꯧꯔꯣ ꯁꯥꯟꯅꯗ꯭ꯔꯤꯀꯥꯟꯗ ꯍꯥꯟꯅ ꯏꯊꯣꯛꯑꯣ ꯂꯥꯏꯔꯤꯛꯇ ꯕꯣꯏ ꯑꯝ ꯄꯥꯏꯔꯒ ꯑꯗꯨꯒ ꯁꯤ ꯇꯧꯔꯗꯤ ꯌꯥꯔꯅꯤꯅ ꯂꯣꯏ ꯍꯥꯏꯔꯛꯑꯣ ꯌꯥꯔꯦ ꯑꯗꯨ ꯂꯣꯏ ꯍꯦꯛ ꯈꯨꯝꯃꯛꯑꯒꯦ ꯀꯣꯏꯁꯟꯒꯩ
ꯎꯝ ꯅꯪꯖꯨ ꯈꯔ ꯉꯥꯡꯉꯣ
ꯍꯩ ꯑꯩꯗꯤ ꯉꯥꯡꯕ ꯍꯩꯇꯦ ꯄꯥꯡ ꯁꯥꯟꯅꯔꯛꯇꯝꯅꯤꯅ
ꯅꯪ ꯀꯩꯅꯣꯝ ꯍꯥꯏꯌꯨꯔꯥ
ꯌꯦꯁ ꯌꯦꯁ ꯍꯥꯏꯌꯨ ꯍꯥꯏꯌꯨ
ꯅꯪ ꯅꯪ ꯅꯈꯣꯟꯗꯣ ꯀꯤꯖꯩꯉꯣ ꯕꯣ ꯕꯣ ꯕꯣ ꯍꯦꯛ ꯂꯥꯎꯔꯗ
ꯃꯁꯥꯏ ꯆꯥꯎꯖꯕꯖꯤꯕꯨ ꯍꯥ
ꯃꯦ ꯃꯦ ꯃꯦꯁꯦꯁꯇ ꯊꯥꯕꯒꯗꯣ ꯈꯪꯕ ꯅꯪꯗꯣ ꯁꯛ ꯊꯤ ꯀꯥꯛꯄ ꯃꯥꯟꯖꯥꯠꯅꯦ
ꯃꯦꯁꯦꯁꯇ ꯊꯥꯕꯗꯤ ꯀꯃꯥꯏꯅ ꯑꯦ ꯇꯦꯛꯁ ꯇꯧꯔ ꯊꯥꯕꯗꯣ
ꯇꯦꯛꯁ ꯊꯔꯛꯄꯗꯣ ꯑꯗꯨꯗꯅꯦ ꯁꯛ ꯀꯥꯛꯄ ꯌꯥꯝ ꯃꯥꯜꯂꯦ ꯍꯥꯏꯕ ꯑꯗꯨꯒ ꯁꯨꯃꯥꯏꯅ ꯆꯨꯝꯅ ꯋꯥꯔꯤ ꯁꯥꯟꯅꯒꯕꯨꯗꯤ ꯌꯥꯝ ꯐ꯭ꯔꯦꯟꯂꯤ ꯑꯣꯏ
ꯎꯝꯍꯨꯝ ꯑꯩꯅ ꯈꯜꯂꯤꯖꯦ ꯀꯩꯅꯣꯅꯦ ꯎꯝ ꯅꯣꯏ ꯆꯍꯤ ꯆꯍꯤꯒꯤ ꯀꯥꯛꯄ ꯀꯥꯛꯇꯕ ꯀꯥꯏꯅ ꯑꯃꯨꯛ ꯈꯥꯏꯗꯣꯛꯅꯕ꯭ꯔꯥꯕ
ꯍꯥꯍꯥ ꯑꯗꯨꯃꯥꯏꯅ ꯂꯩꯕ ꯑꯣꯖꯥꯠꯅꯦ ꯑꯩꯖꯦ ꯈꯪꯗꯦꯗ
ꯇꯣꯔꯅꯥꯃꯦꯟ ꯂꯩꯇ꯭ꯔꯕꯣ ꯃꯊꯪ
ꯇꯣꯔꯅꯥꯃꯦꯟꯖꯦ ꯍꯟꯗꯛ ꯊꯥꯗ ꯂꯩꯔꯝꯒꯅꯤ ꯀꯩꯅꯣꯗ ꯗꯤꯁꯇ꯭ꯔꯤꯛꯀꯤ
ꯀꯗꯥꯏꯗ
ꯁꯤꯡꯖꯃꯩꯗ ꯇꯧꯗꯧ ꯃꯥꯜꯂꯦ
ꯎꯝ
ꯍꯥꯟꯅ ꯇꯧꯒꯗꯧ ꯂꯥꯛꯀꯦ
ꯎꯝ ꯌꯦꯡꯕ
ꯍꯥꯍꯥ ꯀꯅꯥ ꯀꯅꯥ ꯂꯥꯛꯇꯣꯏꯅꯣꯅꯦ
ꯀꯅꯥꯅꯣꯝ ꯄꯨꯔꯒ ꯂꯥꯛꯀꯦ
ꯍꯥꯍꯥ ꯄꯨꯕ ꯌꯥꯗꯕꯗꯤ ꯄꯨꯕ ꯌꯥꯗꯕꯗꯤ ꯄꯨꯕ ꯌꯥꯗꯕꯗꯤ ꯄꯨꯔꯛꯀꯅꯨꯍꯦ
ꯌꯦ ꯌꯦꯡꯕ ꯌꯥꯕꯗꯤ ꯄꯨꯔꯛꯄ ꯌꯥꯕ ꯅꯠꯇ꯭ꯔꯣ
ꯌꯥꯏꯌꯦ
ꯎꯝ ꯑꯗꯨ ꯄꯨꯔꯛꯀꯦ ꯑꯗ ꯑꯁ ꯁꯤ ꯑꯩꯅꯒ ꯁꯨꯃꯥꯏ ꯋꯥꯔꯤ ꯋꯥꯔꯤ ꯁꯥꯟꯅꯩꯒ ꯇꯥꯔꯒꯗꯤ ꯆꯥꯛꯀꯗꯕ ꯃꯤ ꯌꯥꯝ ꯂꯩ
ꯀꯩꯒꯤꯅꯣ ꯍꯥꯏꯖꯦ ꯃꯤ ꯋꯥꯔꯤ ꯁꯥꯟꯅꯔꯒ ꯆꯥꯛꯄ ꯌꯥꯕ꯭ꯔꯥ ꯍꯥꯏꯖꯦ
ꯎꯝ ꯀꯩ ꯀꯩ ꯍꯥꯏꯔꯛꯀꯦ ꯀꯩ ꯍꯥꯏꯔꯛꯀꯦ ꯀꯩ ꯍꯥꯏꯅꯔꯛꯑꯒꯦ ꯀꯥꯏꯅ
ꯎꯝ
ꯍꯥꯏꯗꯣꯛꯑꯣꯏꯕ ꯑꯩꯅ ꯃꯥ ꯖꯦꯜꯂꯁ ꯌꯥꯝ ꯀꯥꯕꯅꯦ ꯍꯥꯏꯗꯣꯛꯑꯣꯏꯕ ꯑꯩꯅ
ꯎ ꯎ ꯀꯥꯍꯜꯂꯨꯅꯨ ꯀꯥꯍꯜꯂꯨꯅꯨ ꯃꯤꯁꯨ ꯃꯥꯏ ꯑꯗꯨꯝ ꯂꯩꯖꯔꯝꯖꯅꯤ ꯑꯃ
ꯎꯝ ꯃꯥꯏ ꯑꯃꯗꯣ
ꯎꯝ
ꯃꯃꯤꯡ ꯄꯜꯂꯛ ꯀꯅꯨꯀꯣ
ꯄꯜꯂꯛꯑꯒꯦ ꯌꯥꯕ ꯅꯠꯇ꯭ꯔꯣ
ꯌꯥꯗꯦ ꯃꯥꯏ ꯑꯁ ꯑꯗꯨꯁꯨ ꯃꯣꯏ ꯃꯣꯏ ꯏꯝꯐꯥꯜ ꯃꯆꯥ ꯉꯥꯛꯇꯅꯤꯅ ꯍꯣꯏ ꯅꯪꯕꯨꯁꯨ ꯑꯩꯕꯨꯗꯤ ꯑꯥꯗꯒꯤꯅꯤꯀꯣ
ꯎꯝ
ꯍ
ꯍꯣꯏ
ꯍꯣꯏ ꯏꯝꯐꯥꯜ ꯃꯆꯥ ꯉꯥꯛꯇꯅꯤꯅ ꯀꯥꯛꯄꯅꯤ ꯁꯛꯇꯤ ꯑꯃꯗꯣ
ꯑꯩꯈꯣꯏꯗ ꯑꯩꯈꯣꯏꯗꯤ ꯏꯝꯐꯥꯜ ꯅꯠꯇꯃꯤꯅ ꯍꯩꯍꯧꯗ꯭ꯔꯦꯅꯦ
ꯀꯥꯡ ꯍꯩꯍꯧꯗ꯭ꯔꯤꯌꯦ ꯁꯛ ꯀꯥꯛꯄ
ꯎꯝ ꯑꯁ
ꯎꯝ ꯍꯩꯍꯧꯗ꯭ꯔꯁꯨ ꯑꯗꯨꯝ ꯌꯥꯅꯤ ꯑꯗꯨꯝ ꯀꯥꯞꯄ ꯃꯥꯜꯂꯦ
ꯇꯥꯈꯣꯏ ꯃꯥꯟꯕ꯭ꯔꯥ
ꯎꯝ ꯃꯥꯅꯤ
ꯌꯥ ꯌꯥꯏ ꯌꯥꯏ ꯁꯥꯔꯛꯑꯒꯦ ꯃꯊꯪꯗꯤ ꯐꯖꯅ ꯀꯥꯞꯊꯔꯛꯑꯒꯦ
ꯏꯁ ꯀꯥꯔꯛꯀꯅꯨ ꯀꯥꯂꯛꯀꯅꯨ ꯑꯩꯈꯣꯏꯗꯒ
ꯃꯣꯏꯁꯥꯏ ꯏꯝꯐꯥꯜꯁꯦ ꯌꯥꯝ ꯀꯨꯏꯅ ꯂꯩꯍꯧꯗ꯭ꯔꯕꯅꯤꯅ ꯍꯩꯍꯧꯗ꯭ꯔꯦꯕ
ꯀꯪ ꯀꯥꯟꯗꯩ ꯂꯩꯒꯦ ꯑꯗꯨꯗ
ꯁꯤꯗ ꯑꯩ ꯍꯥꯟꯅ ꯀꯩꯅꯣꯗ ꯂꯩꯔꯝꯃꯦ ꯄꯨꯂꯞ ꯄꯨꯟꯅ ꯀꯩꯅꯣꯗ ꯇꯥꯛꯌꯦꯜꯗ
ꯑꯥ ꯇꯛꯌꯦꯜꯒꯤ ꯁꯥꯏꯗꯣ ꯎꯝ
ꯑꯗꯥꯏꯗꯗꯤ ꯏꯝꯐꯥꯜ ꯗꯥꯏꯔꯦꯛ ꯑꯣꯏꯗꯕꯅꯤꯅ ꯈꯔ ꯍꯩꯍꯧꯗꯕ ꯇꯨꯍꯥꯟ ꯇꯣꯏ ꯇꯨꯍꯥꯟ ꯇ꯭ꯋꯦꯟꯇꯤ ꯋꯥꯟꯗꯔ ꯇ꯭ꯋꯦꯟꯇꯤꯗꯔ ꯑꯃ ꯁꯤꯗ ꯂꯥꯛꯄ
ꯑꯥ ꯇꯣꯏꯟ ꯇ꯭ꯋꯦꯟꯇꯤ ꯋꯥꯟ ꯃꯥ ꯑꯗꯨꯗꯤ ꯀꯨꯏꯗ꯭ꯔꯤꯅꯦ
ꯎꯝ ꯑꯥꯗ ꯆꯍꯤ ꯃꯔꯤ ꯑꯍꯨꯝ ꯃꯔꯤꯃꯨꯛ ꯂꯩꯔꯝꯃꯦ ꯑꯥꯗ ꯑꯗꯨꯒ ꯁꯣꯝꯗꯃꯨꯛ ꯂꯥꯛꯑꯦ
ꯀꯨꯏꯔꯦꯅꯦ ꯑꯗꯨꯗꯤ ꯀꯣ ꯁꯥꯟꯅꯔꯛꯄ
ꯎꯝ ꯈꯔ ꯀꯨꯏꯔꯦ ꯌꯥꯝ ꯀꯨꯏꯕ ꯅꯠꯇ꯭ꯔꯤ ꯆꯍꯤ ꯇꯔꯥꯃꯨꯛꯇꯥꯅꯤ
ꯎꯝ ꯆꯍꯤ ꯇꯔꯥ ꯑꯗꯨꯗꯤ ꯎꯝ
ꯆꯍꯤ ꯇꯔꯥꯁꯤꯗ ꯑꯣꯏꯗꯕꯤ ꯂꯩꯔꯤꯅꯤꯗꯣ
ꯑꯣꯏꯅꯤ ꯑꯣꯏꯅꯤ ꯍꯣꯠꯅꯧ ꯀꯩꯀꯩ ꯍꯥꯟꯅ ꯑꯇꯣꯞꯄ ꯑꯗꯨ ꯅꯠꯇꯕꯤꯗ ꯍꯥꯟꯅ ꯃꯃꯥꯡꯗ ꯀꯩꯀꯩ ꯁꯥꯟꯅꯔꯝꯒꯦ
ꯎꯝ ꯍꯥꯟꯅ ꯕꯦꯠꯃꯤꯟꯇꯟꯒꯨꯝꯕ ꯈꯔ ꯁꯥꯟꯅꯔꯝꯃꯦ ꯑꯗꯩ ꯑꯇꯣꯞꯄꯩ ꯁꯥꯟꯅꯗꯦꯗ
ꯕꯦꯠꯃꯤꯟꯇꯟ
ꯎꯝ ꯍꯥꯟꯅ ꯁꯤ ꯆꯪꯗ꯭ꯔꯤꯀꯥꯟꯗ ꯕꯦꯠꯃꯤꯟꯇꯟꯒꯤ ꯍꯥꯟꯅ ꯁꯥꯟꯅꯕꯩ ꯆꯠꯂꯝꯃꯦꯕꯀꯣ ꯑꯗꯨꯒ ꯁꯤꯁꯦ ꯂꯩꯀꯥꯏꯗ ꯁꯨꯝ ꯀꯣꯆꯤꯡ ꯇꯧꯔꯛꯄ ꯑꯗꯒꯤ ꯌꯥꯎꯁꯟꯈꯤꯕꯗꯩ ꯑꯗꯨꯝ ꯁꯨꯃꯥꯏꯅ ꯁꯥꯏ ꯆꯪꯈꯤꯕ
ꯑꯩ ꯑꯩ ꯁꯨꯡꯈꯪ ꯈꯪꯗꯦ ꯍꯥꯏꯕ ꯅꯣꯏꯗꯣ ꯑꯩꯅ ꯈꯨꯃꯟꯂꯝꯄꯥꯛ ꯂꯥꯛꯀꯥꯟꯗꯅꯦ ꯑꯩꯗꯨ ꯈꯪꯈ꯭ꯔꯤꯁꯦ ꯑꯗꯨꯏ ꯃꯁꯥꯅ ꯁꯨꯡ ꯈꯪ ꯈꯪꯗꯤꯌꯦ
ꯑꯅꯝꯕꯅ ꯍꯥꯟꯅꯗꯤ ꯍꯧꯖꯤꯛꯄꯨꯗꯤ ꯑꯃꯛ ꯈꯔ ꯈꯔ ꯈꯪꯅꯔꯝꯅꯦꯕꯀꯣ ꯃꯤꯈꯩꯗꯣ ꯑꯗꯨꯒ ꯑꯇꯣꯞꯄ ꯃꯤꯒꯩꯖꯨ ꯗꯨꯝ ꯄꯥꯛ ꯍꯪꯕꯗ ꯄꯥꯛꯅ ꯈꯪꯅꯗꯤ ꯈꯪꯅꯗꯝꯅꯤ
ꯎꯝ ꯈꯪꯗꯦ ꯍꯥꯏꯕ
ꯌꯦꯡꯕꯗꯗꯤ ꯂꯥꯏꯕ ꯌꯥꯝ ꯃꯥꯟꯕꯅꯤ
ꯍꯥ ꯌꯦꯡꯒꯦ
ꯀꯩ
ꯍꯥꯏꯗꯤ ꯅꯣꯏ ꯎꯝ ꯅꯨꯄꯤꯅ ꯁꯥꯟꯅꯕꯖꯨ ꯅꯣꯏ ꯑꯃ ꯑ ꯆꯣꯡꯈꯠꯂꯒ ꯂꯩꯔꯒ ꯀꯃꯥꯏ ꯍꯥꯏꯗꯣꯏꯅꯣ ꯑꯃ ꯀꯥꯎꯕꯗꯣ
ꯑꯥꯎ
ꯗꯣ ꯅꯨꯄꯤꯅ ꯁꯥꯟꯅꯔꯖꯨ ꯑꯗꯨꯃꯥꯏꯟ ꯑꯗꯨꯝ ꯇꯧꯕ꯭ꯔ
ꯅꯨꯄꯤꯅ ꯑꯅꯨꯝ ꯈꯔ ꯋꯥꯠꯂꯤꯗ ꯅꯨꯄꯤꯗꯤ ꯄꯥꯡ ꯆꯣꯡꯈꯠꯇꯦ
ꯎꯝ ꯑꯩ ꯑꯥꯏ ꯁꯤꯗꯅꯔ ꯀꯩꯅꯣ ꯅꯣꯏ ꯁꯥꯟꯅꯕꯗꯣ ꯊꯦꯡꯅꯩꯌꯦ ꯅꯪ ꯑꯗꯨꯖꯨ ꯅꯪꯅꯔ ꯅꯪꯂ ꯈꯪꯗꯦ ꯑꯃꯅ ꯀꯥꯎꯕꯒꯤ
ꯑꯩꯒꯤ ꯁꯥꯟꯅꯕꯩ ꯃꯑꯣꯡ ꯈꯪꯕ꯭ꯔ ꯍꯥꯏꯖꯦ
ꯑꯥ ꯅꯪ ꯀꯩꯅꯣꯗ ꯊꯥ ꯅꯣꯏ ꯑꯥꯏꯖꯤꯗ ꯊꯥꯒꯠꯄ ꯃꯥꯜꯂꯦ
ꯊꯥꯒꯠꯄ ꯈꯒ ꯊꯥꯒꯠꯄꯅꯦ ꯚꯤꯗ꯭ꯌꯣꯗꯣ
ꯑꯗꯨꯗꯒꯤ ꯊꯦꯡꯅꯕ
ꯑꯩꯗꯤ ꯑꯩꯒꯤ ꯊꯥꯒꯠꯇ꯭ꯔꯤꯗ ꯍꯧꯖꯤꯛꯁꯨ
ꯅꯪ ꯅꯠꯇꯦ ꯃꯤꯅ ꯊꯥꯒꯠꯂꯛꯄꯗ ꯎꯕ ꯑꯗꯨꯗ ꯀꯅꯥꯅꯣꯝꯅ ꯊꯥꯔꯛꯄꯅꯤ ꯑꯗꯨꯖꯨ ꯑꯩꯅ ꯐꯪꯕ ꯅꯠꯇꯦ
ꯑꯣ
ꯑꯗꯨꯗꯥ ꯌꯥꯝ ꯍꯩꯔꯝꯃꯦ ꯍꯥꯏꯕ ꯀꯩꯅꯣꯝ ꯍꯥꯏꯒꯤꯝꯅꯤꯅꯦ
ꯍꯩꯇ꯭ꯔꯤꯗ ꯑꯈꯣꯏꯗꯤ ꯃꯣꯏ ꯑꯇꯣꯞꯄ ꯑꯣꯏꯔꯝꯒꯅꯤ
ꯍꯩꯌꯦ ꯅꯣꯏꯗꯣ ꯑꯗꯨꯗꯨꯕꯣꯛ ꯍꯩꯇ꯭ꯔꯤꯔ ꯍꯥꯏꯖꯦ
ꯌꯥꯝ ꯋꯥꯠꯂꯤꯌꯦ ꯍꯩꯗꯧꯕ
ꯍꯩꯃꯥ ꯑꯗꯨ ꯑꯗꯨ ꯅꯣꯏ ꯑꯩꯅꯗꯤ ꯍꯩꯕ ꯃꯥꯜꯂꯤꯅꯦ ꯑꯗꯨꯕꯣꯛ ꯍꯩꯇ꯭ꯔꯤ